ꯍꯜꯂꯣ
ꯑꯥ ꯍꯜꯂꯣ
ꯑꯣ ꯅꯨꯡꯉꯥꯏꯔꯤꯕ꯭ꯔꯣ
ꯅꯨꯉꯥꯏꯔꯤ
ꯑꯣ ꯃꯔꯤ ꯌꯦꯗꯦ
ꯌꯦꯒ ꯣꯜ ꯍꯥꯎꯁ ꯔꯥꯎꯗ꯭ꯔꯒ
ꯑꯣ
ꯅꯪꯗꯨ ꯌꯦꯡꯕ
ꯎꯝ ꯑꯩꯗꯤ ꯌꯦꯡꯗꯗ ꯃꯔꯨꯞ ꯂꯩꯗꯅ ꯌꯦꯡꯕ ꯅꯨꯡꯉꯥꯏꯗꯅ
ꯑꯥ
ꯃꯔꯨꯞ ꯂꯩꯇꯕ ꯌꯦꯡꯕ ꯌꯦꯡꯗ꯭ꯔꯦ
ꯃꯊꯟꯇ ꯂꯩꯕ
ꯍꯣꯏ ꯁꯟꯗ ꯂꯩꯥꯛꯏꯕ
ꯎꯝ
ꯀꯔꯤ ꯃꯊꯦꯜ ꯑꯣꯏꯅ ꯆꯥꯔꯦ ꯉꯁꯤꯕꯣ
ꯉꯁꯤ ꯑꯂꯨꯒ ꯈꯥꯃꯦꯟꯣꯏꯅꯁꯥꯏꯔ
ꯎꯝ
ꯅꯪꯒꯦ
ꯏ ꯍꯋꯥꯏꯏ ꯑꯣꯏꯅ ꯆꯥꯔꯦꯁꯤꯗꯤ
ꯎꯝ
ꯅꯪ ꯕꯔꯥꯗ ꯂꯩꯕ꯭ꯔꯣ
ꯍꯕꯔꯗꯅꯦ
ꯦꯔꯅ ꯂ ꯂꯩꯕ꯭ꯔꯥ
ꯍꯥ
ꯗꯦꯂꯤꯗ ꯂꯩꯕ꯭ꯔꯣ
ꯑꯠꯇꯦ
ꯀꯔꯤ ꯀꯔꯤ ꯍꯅ ꯑꯩ ꯑꯩꯗꯤ ꯈꯨꯠꯅ ꯂꯩꯗ
ꯎꯝ ꯑꯩ ꯑꯩꯗꯤ ꯄꯥꯔꯠ ꯇꯥꯏꯝ ꯇꯧꯋꯦ ꯏꯝꯐꯥꯜꯗ
ꯑꯣ ꯑꯣ ꯌꯥꯝ ꯐꯩꯅꯗꯁꯣ ꯀꯔꯤ ꯊꯕꯛ ꯑꯅꯤ ꯁꯨꯒꯦ
ꯑꯩ ꯗꯨꯀꯥꯟꯗ ꯗꯨꯀꯥꯟꯗ ꯊꯕꯛ ꯇꯧꯋꯤ
ꯑ ꯌꯥꯝ ꯐꯅꯔꯁꯣ ꯥꯗ ꯊꯥꯗ ꯄꯩꯁꯥ ꯂꯥꯛꯄ ꯍꯥꯏꯅ ꯍꯦꯟꯅ ꯐꯥꯕꯅꯤꯅ
ꯑꯝ
ꯍꯧꯖꯤꯛꯀꯥꯟꯅꯤ ꯂꯧ ꯁꯨꯔꯁꯨ
ꯎꯝ
ꯇꯧꯃꯁꯨ ꯌꯥꯗ꯭ꯔꯦꯕ ꯍꯧꯖꯤꯛꯀꯥꯟꯗꯤ ꯊꯥ ꯊꯥꯒꯤ ꯄꯩꯁꯥ ꯂꯥꯛꯄꯗꯨꯅ ꯍꯦꯟꯅ ꯐꯥꯔꯦꯕ
ꯍꯥꯏ ꯊꯃꯦ ꯕꯋꯥꯂꯤꯕ ꯅꯅꯦ
ꯑ ꯍ ꯂꯩꯦꯗ ꯄꯨꯡ ꯕꯔꯣ ꯑꯗꯨꯋꯥꯏꯗ ꯇꯨꯝꯒꯅꯤ
ꯑꯣ
ꯅꯪꯗꯤ ꯄꯨꯡ ꯀꯌꯥ ꯇꯣꯡꯕꯅꯤ
ꯁꯗꯕꯣꯜ ꯌꯦ ꯉ ꯇꯨꯝꯃꯅꯤꯁꯤꯗꯤ
ꯐꯣꯟꯗ ꯌꯦꯡꯅꯔ ꯇꯤꯚꯤꯗ ꯌꯦꯡꯅꯔ
ꯐ ꯐꯣꯟꯣꯟ ꯌꯦꯉꯅꯤꯅ
ꯎꯝ ꯃꯊꯟ ꯑꯇꯣꯝꯗ ꯌꯦꯡꯗꯕ ꯑꯗꯁꯨꯣ ꯅꯉꯅꯤ ꯅꯅꯨꯡꯉꯥꯏꯗꯣ ꯃꯤ ꯃꯌꯥꯝ ꯐꯝꯃ ꯌꯦꯡꯕꯅꯗꯤ ꯍꯦꯟꯅꯗꯤ ꯅꯨꯡꯉꯥꯏꯕꯅꯤꯀꯣ
ꯍꯣꯏ ꯑꯗꯨꯅ ꯍꯦꯟꯅꯗꯤ ꯅꯨꯡꯉꯥꯏ
ꯎꯝ ꯃꯌꯥꯝ ꯁꯞꯄꯣꯔꯠ ꯇꯧꯅꯔꯒꯦꯀꯣ
ꯎꯝ
ꯕꯤꯠ ꯑꯃꯗ ꯌꯥꯝ ꯅꯨꯡꯉꯥꯏꯔꯅꯦꯕ
ꯅꯪꯒꯤ ꯀꯩ ꯀꯥꯗꯦ
ꯑꯩꯗꯤ ꯆꯤꯡꯅ ꯂꯩꯔꯤꯗ ꯍꯧꯖꯤꯛꯇꯤ ꯆꯤꯡꯅ ꯂꯩꯌꯦ ꯑꯥꯗ
ꯎꯝ ꯍꯟꯗꯛꯇꯤ ꯆꯠꯊꯣꯛ ꯆꯠꯁꯤꯟꯁꯨ ꯋꯥꯔꯦ
ꯅꯣꯏ ꯆꯠꯊꯣꯛ ꯁꯤꯟꯗ ꯋꯥꯔꯦ ꯑꯩꯁꯨ ꯂꯥꯛꯁꯤꯔꯥ ꯈꯟꯕꯅꯦꯕ ꯍꯧꯖꯤꯛ ꯆꯠꯊꯣꯛ ꯆꯠꯁꯤꯟ ꯌꯥꯗꯕꯒꯤ ꯑꯗꯨꯝ ꯂꯩꯕ ꯂꯥꯃꯤꯗꯤ ꯃꯔꯝꯗꯤ ꯂꯩꯕꯗꯕ ꯆꯠꯊꯣꯛ ꯆꯠꯁꯤꯟ ꯌꯥꯗꯕꯅꯤ ꯍꯟꯗꯛꯇꯁꯨ ꯁꯤ ꯂꯝꯕꯤꯗ ꯅꯣꯏ ꯀꯔꯤ ꯀꯔꯤ ꯀꯥꯞꯅꯕ ꯈꯣꯠꯄ ꯇꯧꯏ ꯍꯥꯏꯅ ꯍꯥꯏꯔꯛꯄꯗꯨꯗ ꯆꯠꯄꯁꯨꯃꯨꯛ ꯇꯥꯟꯗ ꯕꯤꯔꯅꯤ ꯅ ꯍꯧꯖꯤ ꯀꯥꯟꯁꯦ
ꯍꯣꯏ
ꯌꯥꯝ ꯕꯦꯔꯥ ꯇꯥꯔꯦ ꯑ ꯍꯧꯖꯤꯛꯀꯥꯟꯁꯦ ꯊꯣꯛꯁꯦ ꯁꯨꯝ ꯌꯥꯗꯦ ꯊꯣꯛꯂꯒ ꯑꯃꯨꯛ ꯆꯪꯁꯨ ꯑꯃ ꯐꯛ ꯇꯥꯛ
ꯄꯩꯁꯥꯁꯨ ꯚꯔꯥꯁꯨ ꯚꯔꯥꯁꯨ ꯌꯥꯝ ꯋꯥꯡꯉꯦ ꯍꯧꯖꯤꯛꯅꯦ
ꯎꯝ ꯑꯣꯏꯔꯝꯒꯅꯤ ꯊꯥꯁꯨ ꯇꯥꯡꯂꯝꯝꯒꯅꯤ
ꯍꯣꯏ
ꯀꯥꯟꯗꯦ ꯕꯦꯂꯤꯗꯁꯨ ꯏꯔꯥꯡ ꯌꯥꯝ ꯂꯩꯒꯗꯧ ꯃꯥꯜꯂꯦꯅꯦ ꯌꯥꯝ ꯗꯔꯀꯥꯟꯁꯦ
ꯑ ꯍꯌꯦꯡ ꯔꯦꯂꯤꯒꯨꯝꯅ ꯇꯧꯅꯤ
ꯀꯔꯤ ꯗꯦꯠ ꯇꯦꯟ ꯃꯅꯨꯡꯗ ꯑꯆꯨꯝ ꯑꯔꯥꯟ ꯄꯨꯊꯣꯛꯇ꯭ꯔꯗꯤ
ꯎꯝ
ꯃꯤꯗꯨ ꯄꯨꯊꯣꯛꯇ꯭ꯔꯗꯤ ꯑꯀꯟꯕ ꯈꯣꯡꯖꯪ ꯑꯃ ꯆꯪ ꯄꯨꯁꯤꯜꯂꯛꯀꯅꯤ ꯃꯅ ꯑꯃꯨꯛ ꯄꯥꯎꯗ ꯑꯃꯨꯛ ꯍꯥꯏꯈ꯭ꯔꯦꯅꯦ
ꯑ ꯍꯣꯏꯃꯥ
ꯈꯪꯗ꯭ꯦꯗ ꯀꯥꯟꯁꯤ ꯑꯩꯈꯣꯏꯒꯤ ꯏꯀꯣꯅꯣꯃꯤꯁꯦ ꯌꯥꯝꯅ ꯏꯐꯦꯛ ꯑꯣꯏꯈ꯭ꯔꯦꯕ ꯕꯤꯖꯤꯅꯦꯁ ꯇꯧꯕꯁꯨ ꯅꯨꯡꯉꯥꯏꯇ꯭ꯔꯦ ꯄꯣꯠ ꯄꯨꯊꯣꯛꯄꯁꯤꯁꯨ ꯅꯨꯡꯉꯥꯏꯇ꯭ꯔꯦ ꯌꯥꯝꯅ ꯀꯩꯅꯣ ꯇꯧꯋꯦ ꯀꯩ ꯍꯥꯏꯀꯦ ꯑꯗꯨꯩ ꯄꯤꯌꯦ ꯅꯪ ꯍꯧꯖꯤꯛ ꯁꯨꯔꯤꯕꯗꯣ ꯏꯇꯥꯅ ꯁꯨꯔꯤꯕꯗꯣ
ꯑꯩꯈꯣꯏ ꯑꯩꯣꯏꯒꯤ ꯥꯛ ꯌꯥꯝꯗꯅ ꯂꯤꯁꯤꯡ ꯇꯔꯦꯠ ꯅꯤꯄꯥꯜ ꯃꯥꯏꯇ
ꯀꯨꯏꯗ꯭ꯔꯤꯕ ꯅꯪ ꯆꯪꯅꯄꯥ
ꯑꯩ ꯀꯨꯏꯗ ꯊꯥ ꯃꯉꯥꯒꯨꯝꯕꯗꯤ ꯐꯥꯔꯦ ꯑꯗꯨꯕꯨ ꯑꯩꯈꯣꯏ ꯁꯇꯣꯛꯁꯦ ꯁꯤꯟ ꯚꯔꯥꯒ ꯁꯥꯠ ꯁꯥꯡ ꯌꯥꯥꯏꯈꯣ
ꯎꯝ
ꯑꯗꯨꯁꯨ ꯄꯤ
ꯑꯣ ꯌꯥꯝꯃꯦ ꯑꯗꯨ ꯌꯥꯏꯩꯅ ꯑꯗꯨꯗꯤ ꯃꯣꯏꯅ ꯆꯠꯊꯣꯛꯁꯤꯟꯃꯄꯤꯤꯌꯨ ꯁꯤꯚꯤꯡꯕꯨ ꯍꯩꯔꯤꯕ ꯌꯥꯝ ꯇꯧꯕ ꯌꯥꯔꯦꯗ
ꯑ ꯁꯥꯏꯇꯤꯗꯣꯏꯅꯦ
ꯅꯣꯏꯅ ꯆꯥꯕ ꯊꯛꯄ ꯄꯤꯔꯗꯤ ꯏꯃꯨꯡ ꯁꯞꯄꯣꯔꯠ ꯏꯃꯨꯡ ꯁꯞꯄꯣꯔꯠ ꯇꯧꯔꯤ ꯈꯪꯗꯦꯀꯣ
ꯑ
ꯄꯥꯈꯪ ꯑꯣꯏꯔꯤꯕ꯭ꯔꯣ
ꯄꯥꯈꯥꯟꯅꯤꯗ
ꯑꯣ ꯄꯥꯈꯪ ꯑꯣꯏꯔꯤꯉꯩꯗ ꯁꯦꯚꯦꯡ ꯀꯟꯅ ꯇꯧꯍꯧꯔꯣ
ꯍꯣꯏ ꯅꯣꯏꯗꯤ ꯂꯧꯒꯨꯝꯕ ꯆꯠꯄ꯭ꯔꯥ ꯍꯟꯗꯛꯁꯦ
ꯑꯩꯗꯤ ꯂꯧ ꯁꯨꯗꯦꯅꯦ
ꯑ
ꯑꯗꯨꯗꯤ ꯂꯧꯁꯨꯕ ꯃꯤ ꯅꯠꯇꯦ
ꯂꯧꯁꯤ ꯎꯕꯃꯤ ꯀꯧꯕ ꯋꯥꯔ ꯃꯅꯔ ꯑꯗꯥꯥꯇꯦ
ꯎꯝ
ꯆꯤꯡꯗꯗꯤ ꯅꯣꯡꯁꯨ ꯌꯥꯝ ꯀꯟꯅ ꯇꯥꯅꯤ ꯍꯥꯏ
ꯎ ꯀꯟꯅ ꯆꯨꯔꯦ ꯑꯗꯨꯒꯤ
ꯑꯗꯨ ꯏꯝꯐꯥꯜꯗꯗꯤ ꯄꯥꯛ ꯆꯨꯗꯦꯅꯦ ꯍꯟꯗꯛꯁꯦ ꯈꯖꯤꯛ ꯈꯖꯤꯛ ꯁꯨꯕꯔꯕꯣ
ꯎꯝ ꯆꯨ ꯅꯣꯡ ꯆꯨꯞꯃꯟꯗꯕꯤ ꯁꯥꯕꯁꯨ ꯍꯦꯟꯒꯠꯄ ꯃꯥꯅꯩ ꯑꯩꯈꯣꯏꯗꯗꯤ ꯅꯣꯡꯇꯨꯅꯤ ꯆꯨꯕꯅꯤ ꯍꯧꯖꯤꯛꯁꯨ ꯈꯔ ꯈꯔ ꯆꯨꯔꯤ
ꯑ
ꯏꯪꯁꯨ ꯏꯪꯉꯦ ꯍꯧꯖꯤꯛꯁꯅ ꯐꯃꯛꯄꯨꯗꯤ ꯏꯟꯗꯦ ꯑꯗꯨꯕꯨ ꯑꯗꯨꯝ ꯑꯗꯨꯝ ꯏꯪꯉꯦ ꯍꯧꯖꯤꯛꯁꯤꯅ
ꯑꯆꯥ
ꯎꯝ
ꯀꯣꯂꯦꯖ ꯀꯥꯕ ꯂꯣꯏꯕ ꯅꯪꯅꯤ
ꯑꯩ ꯀꯣꯂꯦꯖ ꯀꯥ ꯀꯣꯂꯦꯖ ꯀꯥꯕ ꯂꯣꯏꯈ꯭ꯔꯦ ꯇ꯭ꯔꯦꯅꯤꯡ ꯑꯃꯨ ꯆꯠꯂꯦ ꯂꯣꯏꯔꯦ
ꯑꯥ
ꯑꯗꯨꯝ ꯂꯩꯔꯦ ꯌꯨꯝꯗ
ꯊꯕꯥꯛ ꯊꯕꯥꯛꯇꯦ
ꯊꯕꯛꯒꯅꯦ ꯑꯁ ꯈꯪꯕꯤꯕ ꯑꯗꯨꯝ ꯁꯨꯕ ꯌꯥꯕꯀꯣ
ꯑ
ꯁꯨꯕ ꯌꯥꯕ ꯑꯗꯨꯝꯅꯦꯅ ꯑꯗꯨꯝ ꯁꯨꯅꯩ ꯈꯨꯗꯁꯨ ꯇꯝꯕꯜ ꯂꯏꯈꯦ ꯇ꯭ꯔꯦꯅꯤ ꯃꯨꯁꯗꯅꯦ ꯑꯗꯨ ꯏꯝꯐꯥ ꯊꯣꯛꯁꯤ ꯁꯨꯝ ꯌꯥꯗꯕ ꯂꯩꯀꯥꯟ ꯌꯥꯝ ꯐꯔꯕ ꯇꯥꯔꯦ
ꯍ
ꯅꯣꯏꯣꯏ ꯅꯣꯏ ꯃꯆꯤꯟ ꯏꯅꯥꯎ ꯀꯌꯥ ꯁꯨꯒꯦ
ꯑꯩ ꯑꯩꯅ ꯑꯍꯟꯅ ꯂꯩ ꯈ꯭ꯋꯥꯏꯗꯒꯤ ꯑ ꯑꯗꯨꯒ ꯏꯅꯥꯎ ꯅꯨꯄꯥ ꯑꯅꯤ ꯏꯅꯥꯎꯅꯨꯄꯤ ꯑꯃꯅꯦ
ꯑ ꯑꯗꯨꯗꯤ ꯅꯪꯅ ꯌꯦꯡꯁꯤꯜꯂꯝꯕꯅꯤꯅꯦ ꯅ ꯅꯪ ꯅꯅꯥꯎꯁꯤꯡꯗ
ꯍꯣꯏ ꯈꯔ ꯈꯔꯅꯤ ꯑꯩꯁ ꯋꯥꯔ
ꯑꯩꯈꯣꯏ ꯑꯩꯈꯣꯏ ꯂꯥꯏꯔꯕ ꯈꯗꯤ ꯋꯥꯗꯕ ꯅꯠꯇꯦꯅꯦ ꯋꯥꯏ
ꯎꯝ ꯃꯥꯏꯗꯤ ꯁꯤꯗ ꯁ ꯍꯧꯁꯦ ꯀꯣꯜ ꯇꯔ
ꯏꯅꯥꯛ ꯈꯨꯟꯁꯤꯡꯅ ꯑꯗꯨꯝ ꯆꯠꯈꯤꯕꯀꯣ ꯂꯥꯏꯔꯕ ꯑꯩꯈꯣꯏꯗꯤꯡꯃꯛ ꯂꯩꯍꯧꯕ
ꯎꯝ
ꯍꯥꯏꯕ ꯇꯥꯔꯦꯅꯦ ꯄꯨꯟꯁꯤꯁꯦ ꯈꯪꯗꯦꯅꯦ ꯂꯥꯏꯔꯕꯁꯤ ꯑꯗꯨꯝ ꯍꯦꯟꯅ ꯍꯦꯟꯅ ꯂꯥꯏꯔꯛꯄ ꯄꯩꯁꯥꯄꯥꯦꯅꯦ ꯍ ꯅꯨꯡꯉꯥꯏꯔꯁꯤꯅꯦ ꯍꯦꯟꯅ ꯅꯨꯡꯉꯥꯏꯈꯤꯕ ꯃꯔꯤ ꯄꯨꯟꯁꯤꯁꯦ ꯍꯤꯡꯗꯕꯗꯤ ꯌꯥꯗꯕꯅꯤꯅ ꯑꯗꯨꯝ ꯍꯣꯠꯅꯕ ꯇꯥꯔꯦꯅꯦ
ꯍꯣꯏ
ꯎ ꯏꯇꯗꯤ ꯁ ꯀꯌꯥ ꯁꯔꯦ
ꯑꯩ ꯇ꯭ꯋꯦꯟꯇꯤ ꯇꯨ
ꯇ ꯇꯣ ꯌꯥꯝ ꯑꯉꯥꯡ ꯑꯣꯏꯔꯤꯦꯅ ꯑꯗꯨꯗꯤ
ꯍꯣꯏ
ꯅꯪꯒꯤ ꯈꯣꯟꯗꯨꯗꯤ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯃ ꯑꯣꯏꯗꯧ ꯃꯥꯥꯟꯅꯤ
ꯉꯥꯡꯅꯤꯗ
ꯅꯪꯒꯤ ꯈꯣꯟꯗꯨꯒ ꯅꯪꯒꯤ ꯆꯍꯤꯗꯒꯨꯝ ꯈꯔ ꯈꯦꯠꯅꯕꯀꯣ
ꯑꯥ
ꯇꯩꯗ ꯍꯧꯖꯤꯛ ꯑꯉꯥꯡ ꯑꯣꯏꯔꯤꯉꯩꯒꯤ ꯔꯀꯤꯡ ꯑꯦꯛꯁꯄꯤꯔꯤꯦꯟꯁꯁꯨ ꯂꯩꯕꯁꯨ ꯌꯥꯝ ꯐꯩꯩꯅ
ꯑ
ꯑꯗꯨꯩ ꯊꯕꯛꯇ ꯄꯩꯁꯥ ꯇꯥꯟꯕ ꯍꯧꯕꯁꯨ ꯌꯥꯝꯅꯤ ꯑꯗꯨꯁꯨ ꯌꯥꯝ ꯐꯔꯦꯗ
ꯁꯨꯕꯨ ꯁꯨꯕꯗꯤ ꯅꯣꯡꯃꯗꯤ ꯑꯗꯨꯝ ꯂꯩꯔꯛꯀꯅꯤꯀꯣꯁꯨ
ꯑ ꯅꯪꯗꯤ ꯋꯥꯔꯜ ꯀꯞ ꯀꯩ ꯇꯤꯝ ꯁꯞꯄꯣꯔꯠ ꯇꯧꯏꯦ ꯀꯩ ꯀꯨꯝꯗ꯭ꯔꯤ
ꯑꯩꯗꯤ ꯌꯦꯡꯗꯕꯗꯤ ꯁꯞꯄꯣꯔꯠ ꯇꯧꯅꯤꯡꯉꯥꯏꯁꯨ ꯂꯩꯇꯦꯅꯦ
ꯑꯥ ꯐꯣꯇꯣ ꯐꯣꯇꯣꯒ ꯄꯣꯔꯇꯨꯒꯥꯜꯕꯨ ꯁꯞꯄꯣꯔꯠ ꯇꯧꯅꯦ ꯑꯗꯨ ꯑꯁ ꯉꯁꯤꯈꯩ ꯈ ꯊꯖꯗꯨꯅꯦ
ꯑ ꯄꯣꯔꯇꯤꯒꯜ ꯑꯣꯏꯕ꯭ꯔꯥ ꯉꯁꯤꯁꯦ
ꯎꯝ ꯄꯣꯔꯇꯨꯒꯜꯒ ꯁꯄꯩꯅꯒ
ꯑꯣ ꯑꯁ ꯌꯥꯝ ꯐꯥꯕꯁꯤꯅꯤ ꯑꯗꯨꯗꯤ ꯏꯁꯄ ꯑꯗꯨꯝ ꯏꯁꯄꯦꯟꯗ ꯑꯗꯨꯝ ꯌꯥꯏꯅ
ꯍꯣꯏ ꯌꯥꯏ ꯃꯣꯏꯁꯨ ꯀꯥꯒꯗ꯭ꯔꯥ ꯄꯣꯛꯒꯗ꯭ꯔꯥ
ꯀ ꯅꯨꯡꯉꯥꯏꯒꯅꯤ ꯉꯁꯤ ꯃꯤꯠꯁꯦ
ꯎꯝ ꯐꯖꯅꯤ ꯕ꯭ꯔꯣꯛ ꯃꯈꯥꯗꯤ ꯍꯧꯔꯔꯤ ꯍꯥꯏ
ꯎꯝ ꯃꯦꯠꯁꯦ ꯑꯐꯥꯎꯕ ꯉꯛꯇꯅꯦꯕ ꯁꯅꯒꯗꯧꯔꯤꯁꯦ
ꯍꯣꯏ
ꯌꯥꯒꯅꯤ ꯌꯥꯅꯤ ꯅꯨꯡꯉꯥꯏꯒꯅꯤ ꯄꯨꯡ ꯍꯧꯖꯤꯛ ꯄꯨꯡ
ꯄꯨꯡ ꯇꯔꯥꯃꯥꯊꯣꯏ
ꯄꯨꯡ ꯇꯔꯥꯃꯥꯊꯣꯏ ꯇꯥꯔꯦ ꯑꯗꯨꯗꯤ ꯄꯨꯡ ꯑꯃ ꯄꯨꯡ ꯑꯃꯒ ꯃꯈꯥꯏ ꯋꯥꯠꯂꯤꯉꯗꯨꯅꯤ
ꯍꯣꯏ
ꯑꯣꯂꯥꯛꯀꯗꯕ ꯀ ꯅꯪ ꯅꯤꯁꯥꯒꯨꯝꯕ ꯅꯤꯁꯥꯒꯨꯝꯕ ꯆꯥꯗꯦ
ꯅꯪ ꯃꯒ ꯇꯁꯥꯏ